ꯇꯥꯏꯌꯦ ꯅꯨꯡꯁꯤꯕꯤ
ꯍꯤ ꯍꯤ ꯍꯤ ꯁꯔꯥ ꯀꯥꯟꯗ ꯊꯃꯤ ꯍꯦ ꯀꯌꯥꯃꯨꯛꯁꯨ ꯊꯨꯝꯕ꯭ꯔꯥ
ꯊꯨꯝꯅ ꯚꯥꯏ ꯊꯨꯝ ꯊꯨꯝ ꯅꯪꯁꯨ ꯍꯦꯟꯅ ꯈꯪꯕꯥꯗꯨꯗꯤ ꯊꯨꯝꯕꯗꯤ ꯑꯩꯒꯤ ꯁꯕꯖꯦꯛꯅꯤ ꯍꯥꯏꯕꯁꯦ
ꯍꯣꯏꯗꯥ ꯑꯗꯣ ꯅꯪꯒꯤ ꯊꯨꯝꯕꯅꯦ ꯖꯨꯒꯣꯠ ꯆꯥꯕ ꯊꯨꯝꯕ ꯐꯪꯗꯦꯗ
ꯇꯂꯦ ꯀꯖꯤꯔ ꯅꯪꯁꯨ
ꯍꯥ ꯍꯥ ꯍꯥ
ꯊꯨꯝꯕꯅ ꯐꯠꯇ꯭ꯔꯣ
ꯍꯣꯏꯗ ꯊꯨꯃꯣ ꯊꯨꯃꯣ ꯑꯈꯣꯏꯗꯤ ꯈꯨꯝꯃꯟꯈꯤꯕꯒꯤ ꯁꯥꯕꯅꯦ ꯂꯣꯏ ꯃꯦꯜ ꯇꯧꯈ꯭ꯔꯦ
ꯑꯁ ꯑꯩꯅ ꯇꯨꯝꯕꯁꯦ ꯌꯦꯡꯉꯣꯅꯦ ꯐꯤ ꯉꯁꯥꯏ ꯐꯖꯅ ꯊꯝꯕꯁꯨ ꯑꯩꯅ ꯂꯣꯏꯅ ꯀꯥꯎꯕꯗ ꯂꯣꯏꯅ ꯀꯔꯤ ꯇꯧꯈ꯭ꯔꯦ ꯀꯅꯣꯃ ꯇꯧꯈ꯭ꯔꯦ ꯉꯁꯤ ꯑꯩꯈꯣꯏ ꯏꯆꯦ ꯑꯥꯅꯤꯒꯤ ꯑꯩꯈꯣꯏꯅꯤ ꯃꯔꯛꯇꯀꯣ ꯑꯩꯈꯣꯏꯅꯤ ꯃꯅꯥꯛꯇ
ꯎꯝ
ꯏꯆꯦ ꯑꯃ ꯂꯥꯛꯇꯣꯏꯅꯦꯕ ꯑꯩ ꯊꯥꯏꯅ ꯑꯩ ꯂꯩꯕ ꯂꯩ ꯀꯥꯏꯗꯣ ꯅꯠꯇꯦ
ꯑꯣ ꯑꯣ ꯑꯣ
ꯊꯥꯏꯅ ꯂꯩꯕ ꯑꯩꯈꯣꯏ ꯂꯩꯀꯥꯏꯗꯣ ꯑꯗꯨꯒꯤ ꯔꯣꯝꯒꯤ ꯃꯤ ꯂꯥꯛꯇꯣꯏꯅꯦꯕ
ꯑꯣ
ꯑꯗꯨ ꯅꯠꯇꯦ ꯃꯥ ꯅꯠꯇꯦ ꯊꯥꯗꯣꯛꯅꯤꯡꯉꯥꯏ ꯑꯦꯛꯖꯥꯝ ꯑꯃꯀꯣ ꯑꯗꯨ ꯊꯥꯕ ꯂꯥꯛꯀꯦ ꯍꯥꯏꯌꯦ ꯑꯗꯨꯒꯤ ꯁꯦ ꯂꯩꯕ ꯂꯥꯛꯀꯅꯤ ꯑꯁ ꯏꯆꯦ ꯍꯣꯏꯅꯤꯅ ꯍꯥꯏꯕ ꯍꯥꯏꯗꯤ ꯑꯩꯈꯣꯏꯅꯤꯗꯤ ꯏꯆꯦꯅꯤꯅ ꯑꯗꯨꯝ ꯀꯩꯁꯨ ꯀꯥꯏꯅ ꯁꯥꯕꯩ ꯄꯪꯂꯩ ꯂꯩꯑꯦꯅ ꯃꯤ ꯑꯇꯣꯞꯄꯅ ꯂꯥꯛꯒ ꯈꯔ ꯏꯁꯥꯗ ꯀꯩꯅꯣꯝꯃ ꯐꯥꯎꯗ꯭ꯔꯥ
ꯈꯔ ꯁꯦꯠꯄꯗꯤ ꯌꯥꯗꯦꯕꯀꯣ ꯃꯤ ꯂꯥꯛꯑꯗꯤ
ꯑꯗꯨꯒꯤ ꯑꯩꯈꯣꯏꯅꯤꯅ ꯑꯁ ꯍꯣꯔꯦꯟ ꯅꯨꯡꯗꯥꯡꯗꯤ ꯑꯩꯈꯣꯏꯅꯤ ꯀꯃꯥꯏꯅ ꯇꯧꯕ ꯇꯥꯔꯦ ꯍꯥꯏꯕꯗ ꯅꯣꯛꯄꯗ ꯁꯤꯒꯦ ꯇꯧꯕꯅꯦ
ꯑꯥ ꯂꯩꯁꯕꯤ ꯃꯥꯁꯨ ꯁꯥꯔꯥꯗꯤ ꯂꯧꯊꯣꯛꯇꯧ ꯃꯥꯂꯦ ꯀꯩꯁꯨ ꯈꯟꯂꯨꯅꯨꯗꯥ
ꯑꯗꯨꯕꯨꯗꯤ ꯆꯨꯝꯕ ꯑꯗꯨ ꯑꯣꯏꯔꯁꯨ ꯅꯪꯁꯨ ꯈꯜꯂꯣꯅꯦ
ꯃꯥꯅ ꯂꯧꯊꯣꯛꯄꯗ ꯉꯥꯏꯔꯣ
ꯑꯁꯦꯡꯕ ꯃꯥ ꯉꯥꯏꯔꯒ ꯀꯔꯤ ꯇꯧꯔꯛꯀꯦꯔꯥ ꯍꯥꯏꯕꯗꯣ
ꯍꯣꯏ ꯃꯥꯅ ꯂꯧꯊꯣꯛꯑꯗꯤ ꯅꯕꯥꯅꯤꯗꯣ
ꯅꯪꯉꯣꯟꯗ ꯉꯁꯥꯏꯅ ꯉꯥꯏꯕꯒꯤꯅꯦ ꯍꯥꯏꯕꯁꯥꯕ
ꯍꯣꯏ
ꯁꯣꯏꯗ꯭ꯔꯦ
ꯍꯩ ꯍꯥ ꯅꯨꯡꯁꯥ ꯑꯃꯨꯛ ꯊꯣꯛꯈ꯭ꯔꯦ ꯚꯥꯏ
ꯑꯥ ꯑꯈꯣꯏꯁꯨꯅꯤ ꯅꯣꯡ ꯃꯪꯒꯦ ꯇꯧꯔꯒ ꯋꯦꯗꯔ ꯔꯤꯄꯣꯠꯇꯗꯤ ꯅꯣꯡ ꯂꯩꯕꯅꯤꯕꯀꯣ
ꯂꯩꯃꯤꯟꯅꯔꯗꯤ ꯐꯥꯗꯣꯏꯅꯤ ꯍꯥꯏꯕꯗꯤ ꯆꯥꯛ ꯌꯦꯟꯁꯥꯡꯒꯨꯝꯕ ꯀꯔꯤꯒꯨꯝꯕ ꯀꯣ ꯁꯤꯡꯖꯨꯗꯪ ꯑꯣꯏꯔꯁꯨ ꯆꯥꯃꯤꯟꯅꯔꯅꯤꯅ ꯍꯥꯏꯗꯤ ꯏꯊꯟꯇ ꯂꯩꯕꯅꯤꯅ
ꯎꯝ
ꯅꯨꯡꯉꯥꯏ ꯑꯗꯨꯝ ꯍꯣꯏ ꯆꯥꯏꯑꯦ ꯈꯣꯠꯂꯦ ꯍꯥꯏꯔꯁꯨ ꯏꯃꯥꯟꯅꯕꯤ ꯂꯩꯕꯅꯗꯤ ꯆꯪꯉꯦꯔ
ꯆꯥꯛ ꯍꯤꯟꯖꯥꯡꯗꯣ ꯀꯩꯏꯝꯇ ꯍꯥꯎꯇꯕꯅꯦ
ꯑꯩꯈꯣꯏꯗꯤ ꯅꯨꯡꯗꯥꯡꯒꯤ ꯁꯧꯒ꯭ꯔꯤꯅꯦ ꯚꯥꯏ
ꯑꯣ
ꯅꯨꯡꯗꯥꯡꯒꯤ ꯁꯧꯒ꯭ꯔꯤ ꯑꯣꯏꯅ ꯇꯧꯔꯦ
ꯑꯁ ꯅꯣꯏꯅꯤ ꯀꯩ ꯅꯆꯥ ꯑꯃ ꯐꯪꯉ
ꯁꯧꯒ꯭ꯔꯤꯗꯤ ꯑꯗꯨꯝ ꯀꯔꯤ ꯍꯥꯏꯁꯤꯔꯥ ꯃꯔꯥꯡ ꯀꯥꯏꯅ ꯐꯪꯕꯗꯣ
ꯎꯝ
ꯑꯗꯨꯒ ꯑꯩꯗꯤ ꯑꯉꯥꯡꯕꯗꯨꯅ ꯍꯦꯟꯅ ꯄꯥꯝꯃꯦꯕ
ꯏꯁ ꯑꯗꯨ ꯑꯣꯏꯗꯤ ꯑꯁꯤ ꯁꯨꯝ ꯑꯁꯤꯁꯨ ꯃꯌꯥꯝ ꯌꯣꯜꯂꯤꯕꯀꯣ ꯑꯉꯥꯡꯕꯗꯤ
ꯑꯁ ꯑꯉꯥꯡꯕ ꯉꯥꯛꯇꯅꯦ ꯑꯩꯈꯣꯏ ꯆꯥꯕ ꯑꯉꯥꯡꯕ ꯅꯠꯇꯕ ꯀꯩꯅꯣ ꯀ ꯑꯩꯈꯣꯏ ꯀꯥꯛ ꯑꯩꯁ ꯆꯤꯡꯗ ꯂꯩꯕꯗꯨꯗꯤ ꯆꯥꯗꯦ ꯑꯩ ꯆꯥꯅꯤꯡꯗꯦ
ꯑꯂꯨꯗꯣ ꯑꯝ ꯃꯥ ꯃꯆꯥ ꯃꯆꯥ ꯊꯣꯛꯄ ꯀꯥꯟꯗ ꯍꯥꯎꯋꯦ ꯑꯆꯧ ꯑꯆꯥꯎꯕ ꯍꯧ ꯃ ꯀꯩꯅꯣ ꯃꯅꯥꯗꯣ ꯀꯜꯂꯛꯑꯗꯤꯀꯣ
ꯎꯝ
ꯑꯩꯗꯤ ꯄꯥꯝꯗꯦ ꯃꯆꯥ ꯑꯉꯥꯡ ꯑꯣꯏꯔꯤꯉꯥꯏꯗ
ꯍꯥꯡꯕꯗꯨꯔꯣ
ꯅꯠꯇꯦ ꯑꯪ ꯑꯈꯣꯏ ꯑ ꯒ꯭ꯔꯤꯟꯒꯤꯗꯣ
ꯑꯥ ꯑꯉꯥꯡꯕꯗꯨ ꯆꯥꯎꯋꯣ ꯚꯥꯏ ꯅꯪꯅ ꯃꯍꯥꯎ ꯈꯪꯗꯕꯒꯤꯅꯦ ꯅꯪ ꯈꯥꯡꯈ꯭ꯔꯗꯤꯀꯣ ꯑꯃꯗꯣ ꯁꯨꯡ ꯆꯥ ꯆꯥꯔꯣꯏ ꯑꯩꯈꯣꯏꯅꯤ ꯏꯆꯦ ꯑꯩꯈꯣꯏꯅꯤ ꯁꯤꯗ ꯌꯣꯟꯕꯗꯣ ꯇꯥꯕ꯭ꯔꯣ
ꯑꯥ
ꯌꯣꯜꯂꯦꯕ ꯑꯗꯨꯁꯨ ꯌꯣꯜꯂꯒ ꯍꯧꯖꯤꯛ ꯑꯉꯥꯡꯕꯗꯣ ꯌꯣꯜꯂꯦꯕ ꯑꯉꯥꯡꯕꯁꯨ ꯍꯣꯡꯁꯨ ꯍꯣꯡꯕ ꯍꯥꯎꯁꯨ ꯍꯥꯎꯕ ꯑꯃꯗꯨꯗꯤ ꯈꯤꯇꯪ ꯑꯣꯏꯕꯗ ꯂꯨꯄꯥ ꯀꯌꯥꯔꯥ
ꯑꯩꯗꯤ ꯁꯧꯒ꯭ꯔꯤ ꯁꯧꯒ꯭ꯔꯤ ꯆꯥꯏ ꯁꯒ꯭ꯔꯤ ꯆꯥꯏ ꯍꯥꯏꯕꯁꯦ ꯑꯩꯗꯤꯅꯦ ꯑꯥ ꯑꯥ ꯃꯥꯗꯣ ꯆꯥꯔꯒ ꯂꯩꯕ꯭ꯔꯥ ꯈꯟꯂꯤꯅꯦꯕꯀꯣ
ꯎꯝ ꯑꯃꯗꯣ ꯑꯩ ꯍꯦꯛ ꯆꯪꯕꯗ ꯑꯃꯈꯛꯇ ꯑꯗꯣ ꯑꯃꯔꯛ ꯂꯩꯌꯦꯕꯀꯣ
ꯎꯝ
ꯑꯗꯨ ꯂꯩꯌꯦ ꯑꯃꯔꯛ ꯂꯩꯕꯗ ꯑꯃꯛ ꯑꯥ ꯂꯨꯄꯥ ꯇꯔꯥꯒ ꯂꯩꯕꯗꯣ ꯑꯃꯔꯛ ꯆꯥꯕꯗ ꯉꯝꯗꯦꯕ
ꯎꯝ
ꯉꯝꯗꯕꯒꯤ ꯊꯝꯃꯦ ꯑꯃꯔꯛ ꯈꯛ ꯆꯥꯔꯒ ꯃꯍꯥꯎ ꯏꯔꯩ ꯂꯩꯇꯕꯗꯣ ꯑꯗꯨꯒꯤ ꯂꯦꯝꯕꯗꯣ ꯂꯣꯏ ꯍꯨꯟꯗꯣꯛꯈ꯭ꯔꯦ ꯊꯝ ꯊꯝꯃꯒ
ꯑꯣ
ꯑꯗꯨ ꯏꯆꯦꯗ ꯑꯩꯅ ꯑꯉꯥꯡꯕ ꯑꯣꯏꯅ ꯇꯧꯔꯁꯦ ꯍꯥꯏꯔ ꯑꯉꯥꯡꯕ ꯂꯩꯔ ꯃꯥ ꯃꯥꯁꯨ ꯅꯪꯒꯤ ꯇꯥꯏꯞꯇ ꯆꯞ ꯃꯅꯩ ꯅꯪꯒ ꯆꯞ ꯃꯅꯩ ꯃꯥꯁꯨ ꯑꯉꯥꯡꯕꯁꯦ ꯆꯥꯗꯦ ꯍꯥꯏꯌꯦꯕ ꯑꯗꯨꯏ ꯃꯍꯥꯎ ꯈꯪꯗꯦꯕ ꯃꯥꯁꯦ ꯑꯩꯗꯤ ꯑꯩꯈꯣꯏ ꯌꯨꯝꯔꯣꯝꯗ ꯂꯩꯕꯗꯒꯤ ꯑꯩꯗꯤ ꯈꯣꯏ ꯁꯨꯃꯥꯡꯗꯁꯨ ꯑꯉꯥꯡꯕ ꯑꯗꯨꯝ ꯍꯧꯕꯅꯦꯕ ꯑꯩꯒꯤ ꯏꯃꯥꯈꯣꯏꯅ ꯂꯧꯗꯒꯤ ꯀꯩꯅꯣ ꯄꯨꯔꯛꯑꯁꯨ ꯑꯩꯗꯤ ꯑꯉꯥꯡꯕ ꯑꯗꯨꯝ ꯊꯣꯡꯕꯤꯕꯅꯦꯕ ꯑꯗꯨꯒꯤ ꯃꯥꯗꯤ ꯑꯁ ꯄꯥꯝꯗꯦ ꯍꯥꯏꯌꯦꯕ ꯑꯩꯅ ꯊꯣꯡꯕꯗ ꯃꯥ ꯆꯥꯈ꯭ꯔꯕꯒꯤ ꯃꯅ ꯑꯦ ꯑꯩꯗꯤ ꯈꯪꯗꯦꯅꯦ ꯅꯍꯥꯟꯗꯒꯤ ꯑꯉꯥꯡꯕ ꯍꯥꯎꯋꯦ ꯍꯥꯏꯕ ꯍꯥꯏꯌꯦ ꯐꯨꯅꯤꯡꯗ꯭ꯔꯥ ꯃꯥꯗꯤ ꯑꯗꯨ ꯑꯃꯈꯛ ꯑꯩꯈꯣꯏꯅ ꯆꯤꯡꯗ ꯄꯪꯆꯥ ꯆꯥꯕꯗꯣ
ꯍꯣꯏ ꯑꯗꯨ ꯑꯣꯏꯔꯁꯨꯀꯣ ꯑꯉꯥꯡꯕꯁꯦ ꯄꯥꯛ ꯐꯪꯗꯦꯕꯀꯣ ꯑꯁꯤꯗꯗꯤ ꯑꯥ ꯀꯩ ꯍꯥꯏꯅꯤ ꯃꯣꯏꯗꯣ ꯑ ꯁꯒꯔꯤꯒꯨꯝꯕꯗꯤ ꯄꯥꯡ ꯆꯥꯗꯦꯕꯀꯣ ꯆꯥꯔꯤꯁꯦ ꯏꯁꯄꯤꯅꯁꯒꯨꯝꯕ ꯆꯥꯒꯜꯂꯦꯕꯀꯣ
ꯍꯣꯏ
ꯈꯪꯗꯦꯗ ꯃꯣꯏꯒꯤꯗꯤ ꯀꯩꯀꯩ ꯃꯅꯥꯅꯣ ꯃꯌꯥꯝ ꯆꯥꯕꯅꯦ ꯀꯩꯅꯣꯝꯗꯣ ꯎꯝ ꯀꯩ ꯍꯥꯏꯅꯤ ꯑꯈꯣꯏ ꯑꯈꯣꯏꯗ ꯍꯥꯏꯔꯗꯤ ꯑꯣ ꯁꯟ ꯃꯊꯤꯗꯒꯤ ꯍꯧꯕ ꯍꯥꯏꯕ ꯑꯃ ꯂꯩꯕꯗꯣ
ꯍꯣꯏ ꯂꯩꯌꯦ ꯂꯩ ꯈꯪꯉꯦ ꯈꯪꯉꯦ ꯍꯣꯏ
ꯑꯗꯨꯗꯤ ꯑꯣ ꯑꯗꯨꯗꯤ ꯆꯥꯏꯌꯦꯕꯣ ꯃꯣꯏꯁꯦ
ꯎꯝ ꯑꯁ ꯌꯥꯝ ꯌꯣꯜꯂꯦꯗꯣ
ꯍꯣ ꯑꯗꯨꯕꯨꯗꯤ ꯑꯃꯨꯛ ꯆꯥꯕ ꯃꯣꯏꯅ ꯑꯗꯨꯒ ꯀꯩꯅꯣꯝꯗꯣ ꯑ ꯀꯩ ꯀꯩꯅꯣ ꯑꯃ ꯀꯩ ꯍꯥꯏꯗꯣꯏꯅꯣ ꯁꯦꯟꯒꯨꯝꯕꯗ ꯍꯧꯕꯗꯣ ꯈꯪꯕ꯭ꯔꯥ
ꯑꯣ ꯈꯪꯉꯦ ꯈꯪꯉꯦ
ꯈꯣꯏꯗꯤ ꯀꯩ ꯍꯥꯏꯅꯤ ꯑꯗꯨꯗꯣ
ꯈꯪꯗꯦ ꯀꯃꯤꯌꯥ ꯀꯔꯃꯥꯏ ꯍꯥꯏꯗꯣꯏꯅꯣ ꯑꯗꯨꯁꯨ ꯌꯣꯟꯕ꯭ꯔꯣ
ꯍꯣꯏ ꯑꯗꯨꯁꯨ ꯆꯥꯏꯌꯦꯕꯀꯣ ꯃꯣꯏꯗꯣ
ꯎꯝ
ꯑꯗꯣ ꯈꯪꯗꯦꯗ ꯃꯣꯏꯀꯆꯥꯁꯤꯗꯤ ꯃꯅꯥꯁꯨ ꯐ꯭ꯔꯥꯏ ꯇꯧꯅꯤ
ꯃꯣꯏ ꯈꯨꯊꯣꯡꯗꯣ
ꯑꯩ ꯁꯨꯄꯥꯝ ꯄꯥꯝꯗꯦ ꯃꯣꯏꯅ ꯊꯣꯡꯕꯒ ꯆꯥꯗꯣ ꯆꯥ ꯄꯥꯝꯕ ꯌꯥꯝ ꯋꯥꯠꯂꯦꯕ
ꯑꯁ ꯃꯁꯂꯥꯒꯤ ꯃꯁꯂꯥ ꯍꯩꯖꯤꯟꯕꯅꯤꯅ ꯑꯈꯣꯏꯗꯤ ꯆꯥꯕ ꯌꯥꯗ꯭ꯔꯦꯗꯅ
ꯍꯣꯏꯅꯦ
ꯁꯤꯝꯄꯜ ꯕꯣꯏꯌꯦꯜꯗ ꯃꯣꯏꯗꯤ ꯁꯤꯝꯄꯜ ꯕꯣꯏꯌꯦꯜꯁꯦ ꯃꯍꯥꯎ ꯂꯩꯇꯕꯀꯣ ꯃꯣꯏꯒꯤꯗꯤ
ꯃꯣꯏꯅ ꯈꯪꯗꯕꯩꯅꯦꯗ
ꯅꯠꯇꯦ ꯃꯣꯏꯗꯣ ꯁꯤꯝꯄꯜ ꯕꯣꯏꯁꯦ ꯃꯍꯥꯎ ꯂꯩꯇꯦꯕ ꯃꯣꯏꯒꯤꯗꯣ ꯈꯪꯗꯕꯩꯔꯥ ꯈꯪꯗꯕꯩꯔ ꯃꯁꯥ ꯃꯁꯥ ꯍꯥ ꯀꯩꯅꯣ ꯆꯥꯔꯛꯄꯅꯤꯅꯀꯣ
ꯍꯣꯏ ꯍꯣꯏ
ꯃꯣꯏ ꯃꯣꯏꯗꯤ ꯆꯠꯅꯕꯅꯤꯅꯀꯣ
ꯃꯣꯏꯁꯨ ꯑꯩꯈꯣꯏꯒꯤ ꯊꯣꯡꯕꯗꯨꯅ ꯍꯦꯟꯅ ꯄꯥꯝꯒꯅꯤꯅ ꯅꯍꯥꯥꯟ ꯑꯃ ꯅꯨꯄꯥ ꯑꯃꯥ ꯎ ꯀꯩꯅꯣ ꯑꯩꯈꯣꯏꯒꯤ ꯅꯨꯄꯤꯅ ꯅꯨꯄꯤꯅ ꯄꯥꯟꯕ ꯅꯨꯄꯥꯗꯨ ꯎꯗ꯭ꯔꯣꯅꯦ
ꯑꯣ ꯑꯣ ꯑꯣ
ꯑꯩꯈꯣꯏꯒꯤ ꯉꯥꯛꯇ ꯍꯥꯎꯅ ꯆꯥꯔꯤꯗꯨꯗꯤ
ꯑꯗꯨꯗꯤ ꯑꯗꯨꯝ ꯆꯥꯔꯛꯈ꯭ꯔꯕꯅꯤ ꯈꯪꯈ꯭ꯔꯕꯅꯤꯗꯅ ꯃꯣꯏ ꯆꯥ ꯑꯃꯔꯛ ꯑꯅꯤꯔꯛ ꯆꯥꯕ ꯃꯤꯗꯤ ꯆꯥꯅꯤꯡꯉꯣꯏꯕ
ꯎꯝ
ꯑꯗꯨꯗ ꯎꯝ ꯀꯌꯥꯝꯃꯨꯛꯁꯨ ꯁꯥꯕ꯭ꯔ
ꯁꯥꯗꯤ ꯁꯥꯏꯍꯦ ꯑꯁꯦꯡꯕ
ꯅꯣꯏ ꯅꯣꯡ ꯁꯨꯨꯗꯣ
ꯅꯣꯡꯗꯤ ꯆꯨꯗꯦ ꯍꯧꯖꯤꯛꯇꯤ ꯀꯩꯅꯣ ꯇꯧꯋꯦ ꯅꯣꯡꯗꯣ ꯃꯝꯃꯒ ꯂꯩꯌꯦꯕꯀꯣ
ꯑꯣ
ꯑꯁꯤꯅꯕꯨ ꯑꯁ ꯁꯤꯅꯕꯨ ꯅꯨꯉꯥꯏꯍꯦ ꯑꯗꯨꯕꯨ ꯍꯣꯔꯦꯟ ꯅꯨꯡꯗꯥꯡ ꯑꯗꯨꯕꯨ ꯅꯨꯡꯗꯥꯡꯗꯤ ꯍꯣꯏ ꯀꯩꯅꯣ ꯂꯩꯕꯅꯤꯅ ꯀꯩꯁꯨ ꯈꯟꯗꯦ ꯀꯥꯡꯈꯟ ꯁꯤꯖꯤꯟꯅꯗ꯭ꯔꯦꯕ ꯉꯔꯥꯡꯗꯒꯤ
ꯑꯣ
ꯒꯨꯟꯅꯥꯏ ꯑꯣꯏꯅ ꯊꯥꯂꯦꯕꯀꯣ ꯑꯗꯨ ꯀꯥꯡꯗꯣ ꯂꯣꯏ ꯇꯥꯟꯊꯣꯛꯄ
ꯑꯁ ꯃꯣꯏ ꯒꯨꯅꯥꯏꯗꯣ ꯑꯩꯈꯣꯏꯔꯣꯝꯗ ꯐꯪꯕ ꯒꯨꯅꯥꯏꯗꯨꯒ ꯑꯁꯤꯗ ꯐꯪꯕ ꯒꯨꯅꯥꯏ ꯗꯨꯒ ꯃꯍꯤ ꯑꯣ ꯅꯠꯇꯦ ꯑꯩ ꯍꯥꯏꯒꯦ ꯇꯧꯕꯅꯦꯕ ꯃꯣꯏꯔꯣꯝꯗ ꯑꯁꯤꯔꯣꯝꯗ ꯐꯪꯕ ꯒꯨꯅꯥꯏꯁꯦ ꯄꯋꯥꯔ ꯂꯩꯇꯕꯅꯦ ꯃꯣꯏꯗꯣ
ꯑꯣ ꯑꯩꯈꯣꯏꯒꯤꯗꯤ ꯉꯔꯥꯡ ꯉꯔꯥꯡ ꯊꯥꯟꯕꯗꯤ ꯅꯍꯥꯟ ꯁꯨꯊꯥꯟ ꯊꯥꯟꯗꯦꯕꯀꯣ
ꯎꯝ
ꯑꯗꯨ ꯉꯔꯥꯡꯈꯛ ꯊꯥꯕꯅꯦꯕ
ꯎꯝ
ꯑꯗꯨ ꯑꯗꯨꯝ ꯁꯤꯖꯤꯟꯅꯕꯗ ꯌꯥꯝ ꯅꯨꯡꯉꯥꯏꯌꯦ
ꯑꯦꯔꯤꯛ ꯆꯤꯡꯕꯗꯨꯗꯤ ꯈꯔ ꯑꯗꯨꯝ ꯌꯥꯏꯀꯣ ꯑꯩꯅ ꯍꯥꯏꯕꯗꯤ ꯒꯨꯅꯥꯏ ꯑꯃ ꯂꯩꯔꯤꯅ ꯒꯣꯔꯤꯂꯥꯒꯨꯝꯕ ꯂꯩꯕꯗꯣ
ꯍꯣꯏ ꯍꯣꯏ ꯑꯗꯨ ꯈꯪꯉꯦ
ꯑꯁꯤꯔꯣꯝꯅ ꯂꯩꯕꯁꯤꯡꯁꯦ ꯃꯣꯏꯁꯦ ꯩꯀꯩꯅꯣ ꯐꯦꯛ ꯑꯣꯏꯕ ꯃꯥꯜꯂꯦꯕꯀꯣ ꯑꯩꯈꯣꯏꯔꯣꯝꯗ ꯐꯪꯕꯗꯤ ꯃꯅꯝꯁꯨ ꯀꯜꯂꯦ ꯑꯗꯨꯒ ꯑꯗꯨꯗ ꯑꯁꯤꯗ ꯐꯪꯕꯗꯤꯀꯣ ꯃꯅꯝꯁꯨ ꯀꯟꯗꯦ ꯀꯥꯡꯁꯨ ꯀꯤꯗꯦ ꯑꯗꯨ ꯁꯥꯔꯁꯨ ꯃꯌꯥꯝ ꯄꯥꯏꯔ ꯂꯩꯅꯤ
ꯀꯥꯡꯅ ꯎꯁꯤꯠꯇꯕꯅꯦꯕ ꯑ ꯑꯁ ꯅꯪꯅ ꯍꯥꯏꯕꯒ ꯆꯞ ꯃꯥꯟꯅꯩ ꯏꯆꯦꯅ ꯁ ꯅꯍꯥꯟ ꯍꯥꯏꯕꯅꯦ ꯁꯤꯗ ꯊꯥꯜꯂꯒ ꯀꯣ ꯑꯗꯨꯒꯤ ꯁ꯭ꯇꯥꯏꯜ ꯅꯪꯅ ꯍꯥꯏꯕ ꯖꯥꯠꯇꯣ ꯊꯥꯜꯂꯒ ꯑꯗꯨ ꯊꯥꯜꯕꯒꯤ ꯃꯊꯛꯇ ꯀꯥꯡ ꯄꯥꯏꯔꯒ ꯇꯧꯋꯦ ꯍꯥꯏꯌꯦ
ꯍꯣꯏ ꯑꯗꯨꯃꯥꯏꯅ ꯇꯧꯋꯦ ꯑꯩꯁ ꯀꯤꯗꯦꯕ ꯃꯣꯏꯁꯦ ꯏꯐꯦꯛ ꯂꯩꯇꯕ ꯑꯣꯏꯔꯝꯅꯦꯕ ꯃꯣꯏꯗꯣ
ꯑꯗꯣ ꯌꯥꯝ ꯅꯣꯛꯄꯅꯦ
ꯑꯗꯨꯒꯤ
ꯍꯪꯒꯦ ꯕꯦꯔꯥꯅꯤ
ꯑꯁꯤ ꯑꯁꯤꯔꯣꯝꯗ ꯐꯪ ꯐꯪꯗꯕ ꯄꯣꯠꯁꯤꯡꯁꯦ ꯑꯩꯈꯣꯏꯔꯣꯝꯗ ꯐꯣꯡ ꯐꯪꯕꯗꯣ
ꯎꯝ
ꯑꯗꯨꯅ ꯍꯦꯟꯅ ꯐꯩꯗ ꯁꯤꯗꯗꯤ ꯀꯩꯅꯣ ꯌꯥꯝ ꯅꯨꯡꯉꯥꯏꯇꯦꯗ ꯃꯣꯔꯦꯔꯣꯝꯗ ꯐꯪꯕ ꯄꯣꯠꯁꯤꯅ ꯐꯩꯗ
ꯎꯝ ꯑꯗꯨꯅꯦ ꯑꯥ ꯑꯁꯤ ꯑꯁꯤꯗ ꯑꯩ ꯂꯩꯕ ꯃꯐꯝꯗꯒ ꯑꯩ ꯂꯩꯕ ꯃꯐꯝꯖꯦ
ꯎꯝ
ꯑꯁꯤꯒꯤ ꯀꯩꯅꯣꯁꯦ ꯀꯩꯅꯣ ꯍꯥꯎꯇꯦ ꯇꯤꯜꯍꯧꯗꯣ ꯍꯥꯎꯇꯦ
ꯑꯣ
ꯃꯅꯝ ꯌꯥꯝ ꯃꯅꯝ ꯌꯥꯝ ꯌꯥꯛꯄꯗꯣ ꯑꯣꯏꯌꯦꯕ
ꯑꯣ
ꯑꯗꯨ ꯑꯦ ꯑꯁꯤ ꯑꯁ ꯍꯩꯅꯗꯦ ꯑꯩꯅ ꯏꯆꯦꯗꯤ ꯑꯩꯗꯤ ꯅꯍꯥꯟꯗꯤ ꯃꯤꯃꯤꯒꯨꯝꯕ ꯀꯔꯤ ꯆꯥꯔꯁꯦ ꯑꯩꯅ ꯑꯥ ꯑꯩꯈꯣꯏ ꯂꯩꯀꯥꯏ ꯅꯍꯥꯟ ꯂꯩꯕꯗꯣ ꯑꯗꯨ ꯆꯥꯔꯗꯤ ꯑꯩꯅ ꯍꯦꯛꯇ ꯁꯣꯏꯔ ꯆꯥꯏꯌꯦꯕꯀꯣ ꯑꯩ ꯁꯤ ꯍꯦꯛ ꯂꯥꯛ ꯄꯗꯒꯤ ꯏꯟꯁꯥꯡꯕꯨꯗꯤ ꯑꯗꯨꯝ ꯍꯥꯞꯇ꯭ꯔꯗꯤ ꯊꯣꯡꯕ ꯍꯩꯇꯦꯅ ꯏꯟꯁꯥꯡꯕꯨꯗꯤ ꯑꯗꯨꯝ ꯍꯥꯞꯄꯦ ꯑꯗꯨ ꯀꯣꯁ ꯀꯩꯅꯣ ꯁꯤꯡꯖꯨꯒꯨꯝꯕ ꯁꯦꯝꯕ ꯈꯣꯠꯄꯗꯗꯤ ꯁꯨꯡ ꯍꯥꯞ ꯍꯥꯞꯇꯦ ꯍꯩꯅꯗꯕꯒꯤ
ꯈꯪꯗꯔꯦꯗ
ꯈꯪꯗ꯭ꯔꯦ ꯑꯩꯁꯨ
ꯑꯩꯗꯤ ꯁꯤꯐꯨꯠ ꯊꯣꯡꯉꯒ ꯃꯌꯥꯝ ꯆꯥꯅꯤꯡꯉꯛꯑꯦ ꯃꯔꯛꯇ ꯑꯃꯔꯛ
ꯑꯁ ꯑꯩꯗꯤ ꯆꯥꯅꯤꯡꯗꯦꯗ ꯊꯣꯡꯕꯗꯣ ꯅꯪ ꯁꯤꯐꯨꯠꯇꯤ ꯄꯥꯝꯕꯖꯥꯠꯅꯦꯍꯦ
ꯄꯥꯝꯃꯦ ꯐꯖꯅ ꯊꯥꯡꯉꯗꯤ ꯍꯥꯎꯋꯦ
ꯅꯣꯡꯃ ꯑꯩ ꯁꯤꯗ ꯆꯠꯂ ꯐꯥꯔ ꯄꯤꯔꯛꯀꯦ
ꯁꯤꯗ ꯆꯠꯂ ꯀꯥꯏꯅ ꯋꯥꯔꯤꯗꯤ
ꯇꯧꯕ ꯉꯝꯕ ꯃꯤꯅꯤꯅꯦꯍꯦ ꯑꯩꯁꯦ
ꯀꯩꯔꯣꯝꯗ ꯆꯠꯇꯣꯏꯔꯣ
ꯈꯪꯗꯦ ꯑꯩꯈꯣꯏꯔꯣꯝꯗ ꯆꯠꯁꯤꯔꯥ ꯅꯠꯇ꯭ꯔꯒ ꯑꯩꯅ ꯂꯩꯕ ꯃꯅꯥꯛꯇ ꯇꯧꯁꯤꯔꯥ ꯀꯩꯅꯣꯡꯃ ꯇꯧꯔꯅꯤ ꯑꯩꯅ
ꯕ꯭ꯔꯍꯃꯄꯨꯇ꯭ꯔ ꯗꯨꯗꯒꯤ ꯐꯥꯔꯣ
ꯑꯗꯨꯃꯥꯏꯅ ꯇꯧꯔꯁꯤꯔꯥ ꯈꯪꯗꯦ ꯀꯩꯅꯣꯃ ꯇꯧꯔꯒꯀꯣ
ꯎꯝ
ꯑꯥ ꯐꯛ ꯉꯥ ꯐꯥꯕꯒꯤ
ꯍꯟꯗꯛ ꯏꯁꯤꯡ ꯏꯁꯤꯡ ꯆꯥꯎꯕꯗꯣ ꯇꯨꯔꯦꯟ ꯊꯨꯝ ꯃꯌꯥꯝ ꯆꯥꯎꯔꯝꯒꯅꯤ ꯑꯥ ꯀꯌꯥ ꯑꯃꯨꯛꯁꯨ ꯊꯨꯒꯥꯏꯕ꯭ꯔꯥ ꯃꯣꯏꯁꯦ
ꯑꯩ ꯌꯥꯝ ꯀꯤꯌꯦ ꯃꯣꯏꯒꯤꯗꯣ
ꯌꯥꯝꯅ ꯑꯁ ꯑꯩꯈꯣꯏꯔꯣꯝꯗ ꯏꯁꯤꯡ ꯆꯥꯎꯕꯗꯨꯗꯤ ꯑꯗꯨꯗꯤ ꯈꯔ ꯐꯥꯔꯦꯅꯦ ꯀꯩꯁꯨ ꯅꯠꯇ꯭ꯔꯅꯦ ꯑꯗꯨꯗꯤ
ꯑꯗꯨꯅꯦ ꯃꯣꯏꯖꯦ ꯌꯥꯝ ꯋꯥꯔꯝꯃꯅꯤ ꯊꯥꯏꯅ ꯑꯩꯈꯣꯏꯅ ꯋꯥꯕꯗꯣ
ꯃꯣꯏꯗꯤ ꯌꯨꯝꯁꯨ ꯄꯨꯔꯞ ꯁꯤꯜꯂꯣꯏ ꯂꯧ ꯂꯧꯒ꯭ꯔꯥꯕꯅꯤꯅꯀꯣ
ꯑꯁ ꯃꯣꯏꯒꯤ ꯏꯁꯤꯡ ꯈꯨꯂꯥꯛꯄꯨꯗꯤ ꯄꯦꯜꯂꯦꯍꯦ
ꯀꯤꯗ
ꯍꯥꯏꯕꯗꯤ ꯃꯣꯏ ꯑꯩꯈꯣꯏ ꯊꯥꯏꯅ ꯑꯩꯈꯣꯏ ꯂꯩꯕ ꯂꯩꯀꯥꯏꯒꯗꯤ ꯌꯥꯝ ꯈꯦꯠꯅꯩꯌꯦꯕ
ꯎꯝ
ꯅꯠꯇ꯭ꯔꯣ
ꯍꯣꯏ
ꯏꯁꯤꯡ ꯂꯥꯛꯄ ꯏꯁꯇꯥꯜꯗꯣ ꯍꯦꯛꯇ ꯎꯝ ꯑꯁ ꯃꯤꯒꯁꯨ ꯈꯔ ꯌꯥꯎꯔꯝꯕ꯭ꯔꯥ ꯀꯅꯥꯥ ꯈꯪ ꯅꯨꯡꯁꯤꯌꯦꯗ
ꯌꯧꯔꯝꯒꯅꯤ